ꯇ ꯇꯥꯕ꯭ꯔꯣ
ꯇꯥꯔꯦ
ꯍꯜꯂꯣ
ꯑꯥ
ꯑꯥ ꯀꯩ ꯇꯧꯔꯤꯅꯣ
ꯆꯄꯒ ꯂꯑꯦ ꯅꯗꯤ
ꯍꯥꯥ
ꯍꯤꯞꯄꯒ ꯂꯩꯑꯦ ꯅꯪꯗꯤ ꯍꯤꯞꯄꯒ ꯂꯩꯑ ꯍꯤꯞꯄꯒ ꯂꯩꯑ ꯍꯤꯠꯀ
ꯑꯣ ꯑꯣ ꯑꯣ ꯁꯧꯕꯤꯒꯥꯅꯣ ꯁꯧꯕꯤꯒꯥꯅꯣ ꯎꯝ ꯎ ꯑꯩꯁꯨ ꯑꯗꯨꯝ ꯐꯃꯨꯡꯗ ꯍꯤꯞꯂꯒ ꯂꯩꯌꯦ
ꯆꯥꯛ ꯆꯥꯔꯕ
ꯆꯥꯏꯦ ꯅ ꯆꯥꯛ ꯆꯥꯔꯕꯣ
ꯆꯔꯤ ꯊꯦ ꯆꯒꯤ
ꯎꯝ ꯉꯁꯤ ꯑꯩꯈꯣꯏ ꯍꯋꯥꯏꯒꯨꯝꯕ ꯆꯥꯏ ꯅꯪꯗꯤ ꯀꯔꯤ ꯆꯥꯕꯤꯅꯣ
ꯑꯦꯗꯤ ꯁꯒꯔꯤ ꯆꯥꯏ
ꯍꯥꯎꯕ꯭ꯔꯥ
ꯍꯥꯎꯗ꯭ꯔꯗꯤ ꯑꯩꯅꯥ ꯊꯣꯡꯕꯗꯤ
ꯑꯁ ꯑꯗꯨꯅꯤ ꯅꯪꯅꯥ ꯊꯣꯝꯕꯕꯨ ꯍꯧꯎꯗ꯭ꯔꯗꯤ ꯀꯅꯥ ꯀꯔꯤꯅ ꯍꯧꯗꯣꯏꯅꯣ
ꯅꯪꯗꯤ ꯍꯥꯎꯗꯦ
ꯁꯨꯨꯅꯅ ꯊꯣꯉꯣ ꯆꯥꯅꯤꯡꯉꯦ ꯑꯩꯗꯤ ꯑꯩꯒꯤꯗꯤ ꯃꯤꯅ ꯊꯣꯡꯕꯤꯕꯅꯦꯅ ꯍꯥꯎꯇ꯭ꯔꯦ ꯍꯣꯏ ꯑꯩ ꯄꯨꯔꯛ ꯎꯀꯣ
ꯑꯣ ꯑꯣ
ꯑꯩ ꯑꯩꯁꯨ ꯅꯣꯡꯅꯥ ꯊꯣꯡꯕꯗꯣ ꯆꯥꯅꯤꯡꯉꯦ
ꯎꯝ ꯄꯤꯖꯥꯒꯦ ꯄꯤꯖꯥꯒꯦ
ꯍꯣꯏ ꯕꯤꯤꯗꯥꯎꯀꯣ ꯑꯩ ꯉꯥꯏꯔꯒ ꯂꯩꯗꯣꯏꯅꯦ
ꯍꯥꯏ ꯍꯥꯏ ꯉꯁꯤꯗꯤ ꯀꯥꯏ ꯀꯥꯏꯗ ꯆꯠꯀꯦ
ꯁꯤꯗꯤ ꯀꯂꯤꯁ ꯆꯠꯂꯦ
ꯑꯣ ꯀꯥꯏ ꯀꯣꯂꯦꯖ
ꯑꯗꯨ ꯈꯛꯇꯅꯦ ꯀꯈꯣꯏ ꯀꯁ ꯑꯗꯨꯝ ꯀꯂꯤ ꯀꯥꯔꯤꯦ ꯀꯣꯂꯦꯖ ꯀꯥꯔꯤ
ꯑꯩꯈꯣꯏ ꯀꯣꯂꯦꯖꯇꯨ ꯀꯔꯝꯕ ꯀꯣꯂꯦꯖꯅꯣ
ꯑꯩꯈꯣꯏ ꯑꯩꯈꯣꯏ ꯐꯨꯕꯣꯒꯤ ꯒꯂꯣꯏꯁꯤꯗꯣ
ꯎꯝ
ꯑꯩꯣꯏ ꯄꯄꯨꯒꯤ ꯀꯣꯖ
ꯑꯩ ꯈꯪꯕ꯭ꯔꯥ
ꯀꯔꯤꯌꯦ
ꯑꯩ ꯈꯪꯒꯗꯕ ꯃꯥꯟꯕ
ꯑꯩꯖꯔꯥ
ꯅꯪ ꯀꯣꯂꯦꯖ ꯈꯥꯕ ꯃꯥꯐꯝ ꯗꯣ
ꯑ ꯅꯟꯗꯤ ꯀꯣꯏꯒꯤ ꯇꯝꯕ꯭ꯔꯥ ꯀꯨꯂꯁ ꯀꯥꯝꯕ꯭ꯔꯥ ꯅꯠꯇ꯭ꯔꯒ
ꯎꯝ ꯑꯩꯁꯨ ꯀꯣꯂꯦꯖ ꯀꯔꯥꯅꯤ
ꯀꯨꯂꯤꯕꯤꯦꯔ ꯅꯠꯇ꯭ꯔꯒ
ꯍꯥ
ꯕꯦꯔꯥ ꯅꯠꯇ꯭ꯔꯒ
ꯑꯣ
ꯎꯝ ꯍꯥꯥ
ꯎꯝ ꯎꯝ
ꯑꯣ ꯀꯌꯥ ꯁꯦꯃꯦꯁꯇꯔ ꯀꯌꯥꯅꯣ
ꯈꯤꯇꯪ ꯈꯤꯇꯪꯅꯤ ꯋꯥꯠꯂꯤꯗꯣ ꯊꯥꯔꯠ ꯁꯦꯝ ꯈꯛꯇ ꯉꯥꯏꯔꯤ ꯎꯝ ꯊꯥꯔꯠ ꯊꯥꯔꯠ
ꯑꯣ ꯅꯪ ꯏꯁꯤ ꯃꯤꯁꯇꯔꯒꯩꯕꯥꯎ ꯂꯩꯕ꯭ꯔꯥ ꯎꯝ
ꯑꯦ ꯐ ꯂꯩꯌꯦ
ꯊꯥ
ꯑꯥꯏ ꯐ ꯂꯩꯌꯦ
ꯏꯔꯐꯣ ꯑꯣ ꯉꯝꯗ꯭ꯔꯦ ꯉꯝꯗ꯭ꯔꯦ ꯑꯩ
ꯃꯥꯁꯇꯔ ꯃꯥꯁꯇꯔꯗꯣ ꯆꯍꯤ ꯑꯃꯈꯛꯇꯪ ꯇꯧꯅꯕ ꯑꯩꯠ ꯐꯥꯎ ꯇꯧꯒꯦ ꯇꯧꯕ
ꯑ ꯑꯗꯨꯗꯤ ꯆꯍꯤ ꯀꯌꯥꯗ ꯂꯩꯗꯣꯏꯔꯥ
ꯇ꯭ꯋꯦꯟꯇꯤ ꯇ꯭ꯋꯦꯟꯇꯤ ꯅꯥꯏꯟꯗ ꯨꯝꯕ ꯂꯣꯏꯕ ꯌꯥꯕ꯭ꯔꯥ ꯂꯣꯏꯕ꯭ꯔꯥ ꯈꯪꯗꯦ ꯇ꯭ꯋꯦꯟꯇꯤ ꯑꯩꯠꯇ ꯇ꯭ꯋꯦꯟꯇꯤ ꯅꯥꯏꯟꯗ ꯂꯣꯏꯕꯅꯤ
ꯑꯣ ꯑꯩꯈꯣꯏꯗꯤ ꯃꯊꯪ ꯆꯍꯤꯗ ꯂꯩꯔꯅꯤ
ꯍꯧ
ꯑꯗꯨꯒ ꯊꯕꯛꯇ ꯋꯥ ꯍꯧꯔꯅꯤ ꯑꯜ ꯍꯥ ꯌ ꯄꯥꯇꯣꯏ ꯍꯜꯂꯣ ꯇꯥꯕ꯭ꯔ
ꯍꯧ ꯇꯥꯏ ꯇꯥꯏꯌꯦ
ꯑꯣ ꯉꯥꯁꯤꯗꯤ ꯀꯔꯤ ꯀꯔꯤ ꯇꯧꯕ꯭ꯔꯥ
ꯑꯁꯤ ꯑꯩ ꯀꯩꯁꯨ ꯆꯠꯆꯦꯁꯨ ꯇꯧꯗ꯭ꯔꯦꯗ ꯀꯣꯂꯦꯖꯁꯨ ꯆꯠꯇ꯭ꯔꯦ ꯌꯨꯝꯗ ꯑꯗꯨꯝ ꯂꯩꯔꯦ ꯍꯟꯗꯛ ꯀꯥꯟꯁꯤ
ꯐꯨꯠꯕꯣꯜ ꯌꯦꯡꯕꯒꯤ
ꯎꯝ ꯐꯨꯠꯄꯣꯜ ꯌꯦꯡꯕꯥ ꯒꯤ꯫
ꯎ ꯦ ꯑꯩ ꯅꯪꯒꯤ ꯈꯣꯟꯖꯦꯜ ꯁꯤ ꯇꯥꯔꯒ ꯅꯪꯕꯨ ꯈꯪꯕ ꯃꯥꯜꯂꯦꯀꯣ
ꯀꯃꯥꯏꯅꯥ
ꯑꯩ ꯅꯪꯕꯨ ꯎꯈ꯭ꯔꯕꯒꯨꯝꯅ ꯇꯧꯋꯦ ꯃꯈꯣꯡꯁꯦ ꯇꯥꯈ꯭ꯔꯕꯒꯨꯝꯅ ꯇꯧꯋꯦ ꯅꯍꯥꯟꯁꯨ
ꯀꯥꯏꯗ ꯇꯥꯕ꯭ꯔꯅꯤ
ꯑꯗꯨꯅꯦ ꯑꯗꯨꯒꯤꯅꯦꯕ ꯃꯈꯣꯡꯗꯤ ꯊꯥꯈ꯭ꯔꯦꯕ ꯑꯗꯨꯁꯨ ꯑꯗꯨꯗꯒꯤ ꯇ꯭ꯕꯔꯥ ꯍꯥꯏꯕꯥꯗꯣ ꯈꯪꯗ꯭ꯔꯦꯕ ꯃꯥ
ꯇꯥꯔꯝꯃꯣꯏꯗ
ꯇꯝ ꯇꯥꯔꯝ ꯃꯗꯤ
ꯇꯥꯔꯝꯃꯣꯏ ꯇꯥꯔꯝꯃꯣꯏ ꯀꯥꯏꯗꯒꯤ ꯇꯥꯗꯣꯏꯅꯣ ꯑꯍꯥꯟꯕꯅꯦ ꯑꯩ ꯅꯪꯒꯤ ꯈꯣꯟꯖꯦꯜ ꯇꯥꯕ
ꯑꯦ ꯑꯁꯤꯕ ꯑꯁꯤꯕ ꯒꯤꯔꯅꯦ
ꯑꯁꯦꯡꯕꯅꯦ ꯑꯣꯍꯣ ꯁꯤ ꯃꯥꯁꯤ ꯐꯥꯒꯤ ꯇꯥꯊꯣꯛꯏꯦ
ꯑꯁ ꯏꯔꯗꯤꯗ ꯁ ꯍꯣꯏꯗꯤ ꯀꯔꯤ ꯇꯗꯣꯏꯔꯥ
ꯇꯨꯝꯃꯅꯤ
ꯎꯝ ꯁꯤꯗꯤ ꯐꯨꯠꯕꯣꯜ ꯂꯩꯦꯇꯔꯕ꯭ꯔꯥ
ꯎꯝ ꯍꯌꯦꯡꯡꯂꯛꯏ ꯄꯨꯡ ꯕꯥꯔꯣ ꯃꯈꯥꯏꯗ
ꯍꯌꯦꯡ
ꯑꯥ ꯍꯦ ꯌꯦꯡꯡꯁꯤꯔꯥꯅ
ꯌꯦ ꯑꯍꯦꯕꯤ ꯏꯗ꯭ꯔꯁꯨꯏ ꯌꯥꯔꯦꯗ
ꯎ
ꯎꯝ ꯌꯦ ꯌꯦꯡꯒ ꯃꯤꯠꯇꯡ ꯅꯣꯡꯉꯥꯜꯂꯒ ꯎꯏꯔꯒ ꯎꯏꯔꯒ ꯂꯩꯕꯒꯤ ꯁꯔꯨꯛꯄꯨꯗꯤ ꯐꯖꯥꯟꯅ ꯇꯨꯝꯈꯤꯕ ꯅꯅ ꯐꯥꯗ꯭ꯔꯣ ꯇ
ꯇꯨꯝꯁꯤꯠ ꯊꯥꯗ꯭ꯔꯕꯅꯤꯅ ꯀꯣꯛ ꯂꯣꯡ ꯉꯥꯎꯔꯤ ꯉꯥꯎꯔꯤ ꯇꯧꯔꯦ ꯑꯗꯣ
ꯅꯨꯄꯤ ꯂꯣ ꯑꯣꯏꯔꯅꯤꯀꯣ
ꯍꯧ
ꯇꯨꯝꯅꯕꯒꯤ ꯕꯤꯄꯤ ꯂꯣꯔ ꯕꯤꯄꯤ ꯂꯣ ꯑꯣꯏꯔ
ꯑꯦ ꯇꯨꯝꯕꯗꯤ ꯑꯗꯨꯝ ꯇꯨꯝꯃꯤꯄꯤꯤꯔꯛꯑꯣ ꯀꯥꯏꯅ ꯑꯁ
ꯑꯣ ꯑꯩ
ꯑꯗꯣ ꯇꯨꯝꯁꯤ ꯐꯥꯗꯕꯒꯤ ꯍꯥꯏꯕꯅꯤꯗ ꯇꯨꯝꯕꯗꯤ ꯇꯨꯝꯃꯦꯕ
ꯑꯣ ꯑꯗꯨ ꯅꯪ ꯐꯖꯅ ꯇꯨꯝꯕꯤꯗꯤ ꯄꯕꯤ ꯂꯋꯔꯒ ꯅꯪ ꯂꯣꯏꯔꯤꯅꯤꯀꯣ ꯕꯤꯕꯤ ꯂꯣꯏ ꯑꯣꯏꯔꯣ ꯀꯃꯣ ꯊꯥꯔꯗꯤ ꯂꯣꯏꯔꯦ ꯎꯝ
ꯅꯪꯗꯤ ꯀꯥꯏ ꯀꯥꯏ ꯆꯠꯄ꯭ꯔꯥ ꯉꯁꯤ
ꯑꯗꯨ ꯑꯩ ꯍꯥꯏꯗꯤ ꯀꯣꯂꯦꯖ ꯈꯛꯇꯅꯦ ꯀꯣꯂꯦꯖ ꯆꯠꯂꯦ ꯑꯗꯨ ꯈꯛꯇꯅꯦ ꯑꯇꯣꯞꯄꯗꯤ ꯑꯩꯈꯣꯏꯗꯤ ꯆꯠꯅꯤꯡꯉꯁꯨ ꯆꯠꯄ ꯐꯪꯗꯦꯗ ꯑꯩꯈꯣꯏꯗꯤ ꯍꯣꯁꯇꯦꯜꯗ ꯂꯩꯕꯅꯤꯅ ꯋꯥꯔꯦ
ꯅꯪ ꯀꯥꯏꯗ ꯑꯁꯦꯡꯕ ꯇꯝꯕ꯭ꯔꯅꯦ
ꯐ ꯑꯩꯈꯣꯏꯗꯤ ꯀꯣꯂꯦꯖ ꯀꯥꯗꯦ ꯑꯩꯈꯣꯏꯗꯤ ꯇ꯭ꯔꯦꯟꯅꯤꯡ ꯑꯣꯏꯅ ꯆꯠꯂ ꯑꯗꯨꯒꯤꯅꯦ ꯑꯩꯈꯣꯏꯅ ꯍꯣꯁꯇꯦꯜꯗ ꯂꯩꯔꯤꯁꯤ
ꯈꯪꯉꯤꯅꯦ ꯈꯪꯉꯤꯅꯦ
ꯀꯔꯤ ꯈꯪꯕ꯭ꯔꯥ
ꯈꯪꯕꯁꯨ ꯈꯪꯉꯦ
ꯀꯝ ꯀꯔꯤꯅ ꯅꯪ ꯅꯪ ꯍꯣꯁꯦꯜꯗꯁꯨ ꯂꯩꯇ꯭ꯔꯤꯕ꯭ꯔꯥ
ꯂꯩꯅꯤꯅ
ꯑꯉꯥꯡ ꯑꯣꯏꯔꯤꯉꯩꯗꯔꯥ ꯍꯥ
ꯂꯩꯕꯅꯤ
ꯑꯦ ꯃ ꯆꯤꯡꯁꯤ
ꯑꯦ ꯉꯁꯥꯏ ꯃꯅꯦ
ꯍꯥꯥ ꯍꯂꯣ
ꯍꯥꯥ
ꯍ ꯀ꯭ꯂ꯭ꯂꯁ ꯋꯥꯟꯗꯗꯒꯤ ꯇꯦꯝ ꯐꯥꯎꯜꯦ ꯇꯥꯕ꯭ꯔꯥ
ꯑꯥ ꯇꯥꯏꯌꯦ
ꯑꯁꯦꯡꯕ ꯂꯩꯕ꯭ꯔꯣꯅꯦ
ꯎꯝ ꯐꯥꯒꯤ ꯃꯥꯟꯕ꯭ꯔꯣ ꯑꯩ ꯀ꯭ꯂꯥꯁ ꯋꯥꯟꯗꯒꯤ ꯇꯦꯟ ꯐꯥꯎ ꯕꯣꯔꯗꯤꯡꯗꯒꯤ ꯂꯩꯔꯛꯄꯅꯤ ꯇꯥꯄꯣ ꯇꯥꯕ꯭ꯔꯣ